ꯇꯥꯕ꯭ꯔꯣ
ꯍ ꯇꯥꯏꯦ ꯇꯥꯏ
ꯑꯣ ꯀꯩ ꯇꯧꯔꯖ ꯇꯥꯟꯅꯗ ꯌ ꯇꯧꯔꯨꯁꯤꯅ ꯎꯝ ꯂꯥꯏꯁ ꯅꯨꯡꯉꯥꯏꯇꯕꯩꯔꯥ ꯀꯩꯒꯤꯅꯣ ꯄꯠ ꯄꯠ ꯇꯠꯂꯒ ꯇꯥꯟꯅꯗꯕꯦ ꯑꯃ
ꯍꯣꯏ
ꯎꯝ
ꯀꯩꯗꯕꯃꯤ
ꯑꯁ ꯀꯩ ꯇꯧꯗꯦꯔꯦ ꯁꯨꯝ ꯂꯩ ꯃꯦ ꯎꯝ ꯆꯥꯎꯗꯤ ꯀꯩ ꯇꯧꯔꯤꯕ
ꯁꯤ ꯑꯩꯁꯨ ꯁꯨꯝ ꯐꯝꯅꯤ ꯑ ꯍꯥ ꯐꯃ ꯍꯥꯏꯗꯤ ꯁꯠꯇꯃ ꯑꯣꯏ ꯌꯦꯖ ꯃꯔ ꯁꯗꯔ ꯑꯣꯐ
ꯎꯝ ꯍꯟꯗꯛꯁꯨ ꯀꯣꯏꯕ ꯏꯊꯣꯛ ꯊꯣꯛꯇ꯭ꯔꯕꯣ
ꯀꯔ ꯔꯁꯤ ꯐ ꯊꯣꯛꯇ ꯁꯤ
ꯀꯣꯏꯕ ꯁ ꯄꯩꯁꯥꯅꯅꯨꯡꯁꯥꯁꯨ ꯄꯥꯏꯒꯅ ꯀꯣꯏꯁꯨ ꯌꯥꯥ ꯑꯗꯨ
ꯄꯩꯁ ꯆꯪꯉꯦꯕ ꯀꯣꯏ ꯆꯠꯄꯁꯤꯁꯨ ꯎꯝ
ꯃꯔꯔꯔꯕꯔꯕꯅꯤ
ꯍꯧꯖꯤꯀ ꯄꯩꯁꯥ ꯑꯣꯏ ꯋꯥꯥꯎꯇ꯭ꯔꯦꯗꯤ ꯊꯕꯛ ꯑꯃ ꯇꯧꯅꯤꯗꯦꯗꯣ
ꯁ ꯌꯥꯁꯦꯊꯁ ꯑ ꯑ ꯈꯥ ꯑꯗꯨ ꯂꯩ
ꯎꯝ ꯍꯟꯗꯛ ꯒꯦꯝꯁꯨ ꯁꯥꯟꯅꯕ ꯏꯎꯗꯦ ꯍꯟꯗꯛꯁꯤꯕꯨ ꯀꯩꯧ ꯀꯩꯀꯩ ꯇꯧ ꯑꯒꯦ
ꯑꯣ ꯑꯩ ꯒꯦꯝꯕꯨꯗꯤ ꯍꯥꯏꯗꯤ ꯇꯣꯏꯅꯕꯨꯗꯤ ꯁꯥꯟꯅꯗꯦ ꯑꯗꯨ ꯑꯍꯤꯡꯒ ꯍꯥꯏꯗꯤ ꯐꯦꯔꯀꯥꯟꯗ ꯍ ꯑꯌꯤꯡ ꯉꯥꯏꯍꯥꯛ ꯉꯥꯏꯍꯥꯛꯄꯨꯗꯤ ꯆꯕꯅꯤ
ꯑꯩ ꯀꯩꯀꯩ ꯇꯧꯕ ꯌꯥꯎꯔꯖꯥꯠꯅꯣꯁꯤꯅꯦ ꯍꯟꯗꯛ ꯒꯦꯝꯒꯩꯁꯟ ꯁꯥꯟꯅꯗꯕꯁꯤꯗ
ꯖꯦ ꯍꯣꯡ ꯍꯣꯡ
ꯂꯥꯏꯁꯦ ꯌꯥꯝ ꯅꯨꯡꯉꯥꯏꯇꯕ ꯃꯥꯜꯂꯦ ꯄ ꯐꯠ ꯇꯠꯂꯦ ꯇꯧꯔꯤꯁꯦ ꯑꯩꯅꯒꯥꯡ ꯐꯖꯅ ꯇꯥꯕ꯭ꯔꯥ
ꯇꯥꯏꯕ
ꯅꯪ ꯉꯥꯡꯕꯗ ꯑꯃꯨꯛ ꯄꯠ ꯄꯠꯇꯔꯦ
ꯁꯋꯥꯏꯁ ꯗꯦꯋꯥ ꯈ ꯈꯔ ꯆ ꯐ
ꯎꯝ ꯃꯃꯥꯡ ꯅꯨꯡꯉꯥꯏꯇ ꯋꯥꯔꯤ ꯁꯥꯟꯅꯕ ꯅꯨꯡꯉꯥꯏꯇꯦꯕ ꯅꯨꯡꯉꯥꯏꯕ ꯈꯪꯗꯦꯕ ꯑꯗꯨ ꯉꯥꯡꯕ ꯑꯃꯨꯛ ꯇꯥꯟꯅꯔꯅꯤ ꯑꯃꯨꯛ ꯇꯥꯟꯅꯔꯣꯏꯠꯠ ꯄꯠ ꯇꯠꯅꯕꯅꯤ ꯉꯥꯡꯕ
ꯑꯣ ꯃ ꯑꯗꯨ ꯁꯤ
ꯎꯝ ꯑꯣꯃ
ꯎ
ꯍꯧꯣꯏꯁꯨ ꯑꯣꯏ ꯁ ꯍꯥꯏꯥꯏꯁ ꯅ ꯋꯥꯕꯁꯤ ꯎꯣ ꯑ ꯑꯂꯤꯃꯤꯇꯦꯀꯤ ꯍꯥꯞꯁꯤꯅꯤ ꯐꯥꯏꯚ ꯇꯦ ꯍꯥꯞ ꯑꯗꯨꯒ ꯖꯒꯥꯁꯤ ꯑꯟꯂꯤꯃꯤꯇꯦꯠ ꯐꯪꯗꯦ ꯋꯥꯦꯤ ꯃ ꯃꯌꯥꯡꯂꯃꯩ ꯀꯔ ꯃ ꯑꯗꯨ ꯃꯌꯥꯡꯃꯁꯤꯡ ꯀꯣꯜ ꯇꯧꯔꯀꯥꯟꯗ ꯆꯤꯖꯤꯡ ꯉꯥꯏꯗꯣꯏꯅꯦ
ꯗꯤ ꯎꯝ ꯑꯗꯨꯗꯤ ꯌꯥꯝ ꯋꯥꯅ ꯂꯦꯜꯂꯤꯖꯥꯠꯅꯤꯅ ꯅꯣꯏꯁꯦ ꯐꯥꯏꯚ ꯖꯤꯒ ꯍꯥꯞꯄꯩ ꯀꯥꯟꯅꯕ ꯀꯩ ꯂꯩꯇꯦꯕ ꯎꯝ
ꯂꯩꯔꯤꯕ ꯀꯥꯁꯤ ꯂꯩꯔꯤ ꯂꯩꯔꯤꯕ ꯖꯒꯥꯁꯤꯗꯤ ꯌꯥꯝ ꯅꯨꯡꯉꯥꯏꯅ ꯄꯥꯏꯕ ꯖꯒꯥꯁꯤ ꯍꯥꯏ ꯐꯃ
ꯑꯩ ꯕ꯭ꯔꯥꯎꯟ ꯕ꯭ꯔꯥꯎꯟꯗꯕꯨꯗꯤ ꯐꯪꯉꯦ ꯑꯗꯨꯒ
ꯑꯗꯨꯗꯤ ꯃꯄꯥꯟ ꯊꯣꯛꯑ ꯊꯣꯛꯄ ꯍꯥꯏꯕ ꯍꯥꯏꯗꯤ ꯅꯨꯡꯉꯥꯏꯕ ꯊꯕꯛ ꯅꯠꯇꯦꯗꯣ
ꯍꯣꯏ ꯐꯃꯨꯡꯗ ꯅꯨꯡꯉꯥꯏꯅ ꯍꯤꯞꯄꯒ ꯐꯣꯟ ꯄꯥꯏꯗꯣꯏꯁꯤ ꯃꯄꯥꯟꯗ ꯍꯤꯞꯄꯒ
ꯈꯪꯗꯦ ꯇꯧꯔꯤꯁꯦ ꯅꯨꯡꯉꯥꯏꯕ ꯖꯒꯥ ꯊꯤꯕꯗ ꯋꯥꯖꯔꯦ ꯑꯗꯣ
ꯑꯁ ꯍꯧꯖꯤꯛ ꯀꯦꯝꯇꯧꯗꯦ ꯁꯨꯝ ꯊꯕꯛ ꯈꯔ ꯊꯣꯛꯀꯅꯤ ꯍꯣꯔꯦꯟ ꯉ ꯂꯩꯔꯒ ꯊꯕꯛ ꯆꯠꯀꯅꯤ ꯑꯗꯣ ꯍꯧꯖꯤꯛꯄꯨꯗꯤ ꯆꯥꯛ ꯇꯣꯛꯄꯒꯤ ꯁꯨꯝ ꯊꯣꯡꯒꯥꯟꯗ ꯍꯥꯡꯆꯤꯠ ꯂꯥꯡꯒꯦꯅ ꯉꯥꯎ ꯆꯥꯎ ꯁꯨꯝ ꯐꯝꯃꯤ
ꯊꯕꯛꯁꯤ ꯄꯨꯡ ꯀꯌꯥ ꯃꯨꯛꯀ ꯆꯠꯀꯗꯒꯦ
ꯊꯕꯛꯁꯦ ꯄꯨꯡ ꯇꯔꯥꯃ ꯊꯣꯛꯑꯦ ꯑꯗꯨꯋꯥꯗꯧꯅꯦ ꯑꯗꯨꯒ ꯉꯁꯤꯗꯤ ꯊꯕꯛ ꯌꯥꯝꯃꯦꯍꯦ ꯕꯦꯡꯁꯨ ꯆꯪꯗꯧꯕ ꯂꯩ ꯑꯗꯒꯤ ꯏꯃꯥꯟꯅꯕꯒꯤ ꯂꯨꯍꯣꯡ ꯍꯣꯡꯕ ꯆꯠꯇꯧꯕꯁꯨ ꯂꯩ ꯍꯟꯗꯛꯇꯤ ꯉꯁꯤꯗꯤ ꯈꯔ ꯃꯩ ꯆꯠꯇꯧꯔꯤ ꯊꯕꯛꯁꯦ
ꯊꯕꯛꯁꯤ ꯀꯩ ꯀꯩ
ꯀꯦꯝ ꯅꯠꯇꯦꯗ ꯊꯕꯛ ꯑꯩ ꯗꯦꯂꯤꯚꯔꯤ ꯆꯠꯄꯩ ꯋꯥꯅꯤꯗ ꯗꯦꯂꯤꯚꯔꯤ ꯆꯠꯄ ꯍꯥꯏꯁꯤꯗꯕꯨ ꯉꯟꯅ ꯊꯣꯛꯈ꯭ꯔꯒ ꯆꯠꯂꯨꯗ꯭ꯔꯗꯤ ꯍꯦꯛꯇ ꯃꯤꯁꯨ ꯄꯣꯠ ꯂꯥꯛꯇ꯭ꯔꯗꯤ ꯍꯦꯛꯇ ꯏꯁꯧ ꯂꯥꯡꯕꯤ ꯇꯧꯔꯛꯏ ꯑꯗꯨꯅ ꯈꯤꯇꯪ ꯉꯟꯅ ꯊꯤꯟꯗꯣꯛꯎꯔꯒ ꯎꯝ ꯕꯦꯡꯁꯨ ꯆꯠꯇꯧꯅꯤꯅ ꯑ ꯉꯁꯤ ꯈꯤꯇꯪ ꯉꯟꯅ ꯊꯣꯛꯈꯤꯒꯦ ꯇꯧꯕ
ꯑꯁ ꯑꯗꯣ ꯗꯤꯂꯤꯚꯔꯤ ꯆꯠꯄꯁꯦ ꯅꯨꯡꯇꯤꯒꯤ ꯊꯕꯛ ꯌꯥꯝ ꯂꯩ ꯍꯥꯏꯕꯅꯦ
ꯂꯧꯔꯗꯤ ꯂꯩꯔꯦ ꯂꯧꯗ꯭ꯔꯗꯤ ꯂꯩꯇꯦꯗꯣ
ꯌꯥꯝ ꯊꯦꯡꯅꯔꯝꯃꯗꯣ
ꯊꯦꯡꯕꯨꯗꯥ ꯌꯥꯝ ꯊꯦꯡꯅꯩ ꯑꯕꯨ ꯑꯗꯨ ꯑꯣꯏꯁꯨ ꯁꯨꯝ ꯂꯩꯗꯅ ꯑꯩꯈꯣꯏꯅ ꯈ ꯂꯣꯏꯌꯜ ꯑꯣꯏꯗꯕꯁꯤꯗ ꯑꯃꯅ ꯌꯥꯔꯦꯅ ꯂꯩꯖꯕꯁꯤ ꯇꯧꯗ꯭ꯔꯦ
ꯑ
ꯑ ꯍꯧꯖꯤꯛꯀꯥꯟꯁꯦ ꯃꯤ ꯃꯈꯩꯁꯦ ꯇꯥꯏ ꯇꯥꯏ ꯈꯤꯇꯪ ꯁꯦꯡꯕꯗꯤ ꯋꯥꯠꯂꯤ ꯇꯥꯏ ꯑꯗꯨꯅ ꯃꯤ ꯈꯩꯖꯦ ꯍꯧꯖꯤꯛꯀꯥꯟꯗꯤ ꯑꯌꯥꯝꯕꯅ ꯂꯣꯏ ꯄ꯭ꯂꯦꯕꯣꯏ ꯂꯣꯏ ꯑꯣꯏꯅꯔꯝꯅꯤꯅ ꯊꯥꯖꯕꯁꯦ ꯀꯌꯥ ꯏꯂꯩ ꯂꯩꯅꯗ꯭ꯔꯦꯕ ꯑꯗꯨꯅ ꯑꯈꯣꯏꯗꯤ ꯂꯣꯏꯌꯜ ꯈꯔ ꯑꯣꯏꯊꯣꯛꯑꯒꯦ ꯇꯥꯕꯔ ꯇꯥꯕ꯭ꯔꯣ
ꯇꯥꯏ ꯇꯥꯏ
ꯎꯝ ꯁꯥꯟꯅꯕꯒ ꯊꯣꯛ ꯊꯣꯛꯇ꯭ꯔꯕ ꯀꯃꯥꯏꯅ ꯇꯧꯒꯦ ꯍꯛꯆꯥꯡ ꯁꯥꯖꯦꯜ
ꯎꯝ ꯑ ꯌꯦꯁꯨ ꯈꯥꯗꯥ ꯑꯌꯨꯛꯁꯨ ꯉꯁꯤꯕꯨꯗꯤ ꯈꯔ ꯉꯟꯅ ꯍꯧꯀꯠꯂꯦ ꯍ ꯂ ꯊ ꯁꯔꯃꯦ
ꯎꯝ ꯌꯥ ꯆꯦꯡꯅ ꯌꯥꯝ ꯇꯥꯔꯦ ꯇꯧꯔꯨꯁꯦ ꯑꯩ ꯐꯔꯦ
ꯋꯥꯔꯤ ꯁꯅꯕ ꯑꯦ ꯈꯪꯒꯥꯟꯗ ꯑꯗꯨꯅꯤ ꯇꯕꯨ
ꯆꯒꯥ ꯊꯣꯛꯑꯒꯨꯝ ꯉꯥꯏꯍꯥꯛ ꯇꯨꯝ ꯊꯣꯛꯑꯅꯤ ꯑꯗꯨꯒ ꯍ ꯌꯥ ꯑꯩꯍꯥꯛ ꯃꯄꯥꯟ ꯊꯣꯛꯑꯒ ꯑꯩ ꯆꯁꯤꯡꯄ ꯄꯥꯝꯕꯤ ꯀ ꯑꯁ ꯃ
ꯎꯝ ꯐꯩ ꯀꯩꯅꯣ ꯑꯁꯥ ꯑꯃꯅ ꯌꯦꯡꯉ ꯃꯤꯠꯁꯨ ꯐꯩ ꯑꯩꯒꯤꯀꯤꯡ ꯑꯩꯈꯣꯏ ꯀꯩ ꯑꯗꯨꯝ ꯊꯣꯛꯑꯒ ꯍꯛꯆꯥꯡ ꯁꯥꯗꯅꯦꯕ ꯋꯀꯤꯡ ꯉꯥꯏꯁꯤꯁꯨ ꯑꯗꯨꯝ ꯇꯧꯁꯤꯟꯕ ꯌꯥꯏ ꯍꯧꯖꯤꯛꯀꯥꯟ ꯏꯟꯈꯠꯂꯛꯏꯕꯁꯤꯡꯁꯦ ꯂꯣꯏꯅ ꯐꯣꯟꯁꯨ ꯂꯣꯏ ꯉꯥꯎꯅꯗꯅ ꯁꯨꯃꯥꯏꯅ ꯍꯛꯆꯥꯡ ꯁꯥꯖꯦꯟꯁꯤꯒꯩ ꯀꯌꯥꯝ ꯈꯟꯅꯗ꯭ꯔꯕꯅꯤꯅ ꯐꯖꯅ ꯁꯣꯜꯂꯦ ꯍꯥꯏꯇꯥꯔꯦ ꯑꯉꯥꯡꯁꯤꯡꯁꯦ ꯃꯤꯠ ꯑꯣꯏꯅ ꯂꯣꯏ ꯁꯣꯛꯅꯔꯦꯕ ꯇꯧꯔꯤ
ꯎ ꯑꯗꯨꯗꯒꯤ ꯐꯣꯟꯗ ꯌꯦꯡꯉꯛꯑꯕꯅꯤꯅ ꯑꯩꯈꯣꯏ ꯏꯅꯥꯍꯥꯟꯋꯥꯏꯗꯤ ꯑꯩꯈꯣꯏꯅ ꯀ꯭ꯂꯥꯁ ꯅꯥꯏꯟ ꯁ꯭ꯋꯥꯏꯃꯨꯛꯇꯩꯗ ꯍꯥꯏꯗꯤ ꯈꯪꯕ ꯍꯧꯔꯛꯄꯅꯦ ꯃꯣꯏꯗꯤ ꯀ ꯄꯣꯛꯂꯛꯄꯒ
ꯎꯝꯀ ꯑꯍꯟ ꯑꯩꯣꯏ ꯑꯍꯟ ꯃꯈꯩꯁꯤ ꯌꯥꯝ ꯁꯣꯏꯕ ꯍꯥꯏꯇꯥꯔꯦ ꯑꯩꯈꯣꯏꯒꯤ ꯑꯉꯥꯡ ꯊꯦꯝꯕꯗ ꯐꯣꯟ ꯄꯁꯤꯟ ꯄꯁꯤꯟꯂꯒ ꯊꯦꯝꯕꯒꯨꯝꯕ ꯁꯨꯝꯕ ꯇꯧꯕꯁꯤꯅꯁꯨ ꯁꯣꯏꯕꯅꯤ ꯎꯝ ꯃꯣꯏ ꯊꯕꯛ ꯄꯣꯝꯅꯉꯥꯏ ꯍꯣꯠꯅꯕꯗ ꯑꯉꯥꯡꯁꯤꯗ ꯀꯩꯅꯣ ꯇꯧꯁꯤꯟꯕ ꯁꯤ ꯁꯤꯌꯥꯁꯨ ꯁꯨꯒꯅꯤꯗ
ꯑꯅꯦ
ꯎ ꯀ ꯑꯦ ꯆꯥꯛ ꯏꯟꯕꯕꯨ ꯑꯣꯏꯔꯣ ꯑꯃꯗꯕꯨ ꯑꯣꯏꯔꯣ ꯑꯉꯥꯡ ꯐꯣꯟꯡ ꯑꯗꯅꯦ ꯑ ꯑꯗꯨꯩ ꯏꯗꯅꯦꯦ
ꯍ ꯐꯅꯤ ꯑꯗꯒꯤ ꯆꯥꯛ ꯆꯥꯗꯕ ꯑꯗꯨꯒꯨꯝꯕ ꯌꯥꯝ ꯐꯨꯅꯤꯡꯉꯦ ꯑꯉꯥꯡꯁꯤꯡꯁꯦ
ꯎꯝ ꯂꯩ ꯐꯣꯟ ꯌꯦꯡꯗ꯭ꯔꯅꯦ ꯆꯥꯛ ꯆꯥꯎꯈ꯭ꯔꯦ ꯌꯥꯗꯕꯗꯅꯤ ꯍꯥꯏꯒ ꯇꯧꯔꯒ ꯐꯣꯟ ꯌꯦꯡꯉ ꯆꯠꯑꯅꯤꯒ ꯇꯧꯔꯒ ꯑꯗꯨꯝ ꯂꯩꯌꯦꯕ
ꯂꯏ ꯂꯩ ꯍꯥꯏꯏꯁꯨ
ꯍꯧꯖꯤ ꯐꯠꯇꯦ ꯍꯥꯏꯇꯥꯔꯦ ꯁꯦꯡꯅ ꯍꯥꯏꯒ
ꯑ ꯃꯃꯁꯤꯡ ꯃꯃꯥ ꯃꯄꯥꯁꯤꯡꯁꯤꯁꯨ ꯑꯗꯨꯝ ꯍꯥꯏꯡꯈꯩ ꯌꯥꯕ
ꯎꯝ ꯑꯗꯨꯗ ꯂꯣꯏ ꯁꯣꯏꯔꯦ ꯍꯥꯏꯇꯥꯔꯦ ꯆꯠꯅꯔꯤꯕ ꯀꯩꯅꯣꯁꯤꯡꯁꯦ ꯄ ꯏꯁꯇꯥꯔ ꯀꯩꯀꯩ ꯍꯥꯏꯇꯥꯔ ꯑ ꯐꯔꯕ꯭ꯔꯣ ꯑꯗꯨ ꯋꯥꯔꯤꯁꯨ ꯅꯨꯡꯉꯥꯏꯌꯦ ꯑꯩꯁꯨ ꯂꯣꯏꯁꯤꯜꯂꯒ ꯊꯣꯛꯅꯕ ꯇꯧꯔꯒꯦ ꯁꯤꯗꯤ ꯊꯕꯛ ꯈꯔꯁꯨ ꯌꯥ ꯃ ꯑꯗꯨꯅ ꯎ ꯈꯤꯇꯪ ꯉꯟꯅ ꯊꯣꯛꯈꯤꯒꯦ ꯍꯥꯏꯔ ꯑꯇꯩꯁꯨ ꯂꯣꯏ ꯅꯪꯅꯧ ꯍꯔꯧ ꯍꯜꯂꯜ ꯂꯨꯍꯣꯡꯕꯥꯎ ꯆꯠꯇꯣꯏꯅꯤ
ꯑ ꯊꯥꯏ
ꯎꯝ ꯍꯣ ꯍꯣꯏ ꯐꯔꯦ ꯐꯔ ꯊꯝꯃꯒꯦꯀꯣ
ꯍ